ꯍꯜꯂꯣ ꯇꯥꯕ꯭ꯔꯣ
ꯅꯪ ꯅꯦꯠ ꯅꯨꯡꯉꯥꯏꯇꯕ꯭ꯔꯣ
ꯎꯝ
ꯑꯩꯉꯣꯟꯗꯗꯤ ꯆꯍꯤ ꯇꯔꯥ ꯃꯇꯨꯡꯨꯡ ꯇꯥꯏ ꯅꯪ ꯉꯥꯡꯏꯗꯨ
ꯎꯝ ꯑꯗꯨꯃꯥꯏꯅ ꯇꯧꯕ ꯌꯥꯎꯕꯅꯦ ꯑꯗꯨꯏꯅꯦ
ꯀꯩꯒꯤꯅꯣ ꯑꯗꯨꯗꯤꯐꯠꯄꯤꯔꯛꯑꯣ ꯃꯁꯤꯡ ꯃꯉꯥ ꯐꯥꯎꯀꯤ ꯃꯅꯨꯡꯗ
ꯑꯩ ꯑꯣ ꯑꯩꯁ ꯀꯣꯟꯁꯤꯁ ꯇꯧꯗꯕ꯭ꯔꯥ ꯍꯥꯏꯗꯤ ꯁꯤꯗ ꯑꯗꯨꯝ ꯁꯉꯥꯏꯔꯒꯦ ꯇꯑꯣ
ꯀꯩꯒꯤꯅꯣ ꯑꯦꯀꯥꯅꯤꯒ ꯍꯥꯏꯉꯗ
ꯑꯦꯀꯥꯎꯟ ꯑꯃꯒ ꯍꯥꯡꯈꯤꯁꯤꯔꯥ ꯈꯜꯂꯤꯅꯦ ꯑꯩꯗꯤ
ꯎꯝ ꯑꯗꯨ ꯀꯩꯗꯧꯅꯣ
ꯍꯥꯏꯗꯤ ꯅꯪꯅ ꯈꯪꯕ ꯉꯝꯗꯕ ꯄꯣꯠꯇꯨꯅꯦꯕꯀꯣ ꯑꯩꯅ ꯈꯗ ꯑꯩ ꯇꯣꯛꯈꯤꯕꯗꯅ ꯃꯔꯝꯗꯤ ꯑꯩꯗꯤ ꯁꯤꯕꯤ ꯁꯤꯗꯩ ꯅꯠꯇ
ꯎꯝ ꯑꯗꯨ ꯀꯥꯟꯗ ꯍꯥꯏꯕ꯫
ꯐꯥꯏꯚꯗꯦꯇꯪ ꯉꯥꯏꯔꯦ ꯅꯪꯉꯣꯏꯗ꯭ꯔꯥ ꯈꯪꯗꯦ ꯁꯤꯒꯤ ꯑꯃ ꯂꯛꯀꯤ ꯋꯤꯜ ꯋꯥꯟꯗ꯭ꯔꯣꯑ ꯇ ꯉꯥꯏꯔꯕ ꯏꯁꯀꯤꯟ ꯐꯪꯗꯣꯕ ꯍꯥꯏꯗꯤ ꯐꯥꯏꯗꯦ ꯋꯟꯅꯁꯗꯦ ꯊ ꯅꯪꯉꯦꯗ ꯀꯨꯏꯔꯦ ꯅꯣꯏꯗꯤ ꯂꯤꯔꯝꯅꯤ ꯑꯩꯗꯤ ꯒꯦꯝꯖꯦ ꯇꯣꯏꯅ ꯁꯥꯟꯝꯅꯤꯅ ꯅꯣꯏꯒꯤꯗꯤ ꯆꯍꯤ ꯃꯉꯥ ꯃꯃꯥꯡꯗ ꯐꯪꯉꯃꯅꯦꯕ
ꯉ ꯅꯨꯡꯉꯥꯏꯕ ꯑꯗꯨ ꯀ꯭ꯂꯦꯝ ꯇꯧꯕꯒ ꯇꯧꯗ ꯁꯤꯇꯔꯨꯗ ꯀ꯭ꯂꯦꯝ ꯀꯨꯝ ꯇꯧꯔꯁꯦ ꯑꯦ ꯌꯥꯖ ꯐ ꯅꯗꯥꯎ
ꯗꯕꯜ ꯊ꯭ꯔꯤ ꯁꯤꯛꯁ ꯖꯤꯃꯣ ꯋꯥꯥꯛ
ꯃꯩꯁꯦ ꯅꯪ ꯌꯥꯎꯍꯜꯂꯝꯗꯕ ꯅꯠꯇ꯭ꯔꯥ ꯃꯩꯁꯨ ꯉꯔꯥꯡ ꯑꯗꯨꯝ ꯑꯩꯈꯣꯏ ꯃꯥ ꯂꯧꯔ ꯇꯨꯝꯉꯒ ꯃꯥꯜꯂꯦ ꯃꯩꯁꯨ ꯀꯩꯅꯣ ꯀꯌꯥꯗꯅꯣꯝ ꯌꯥꯎꯔ ꯂꯩꯔꯝꯃꯦ ꯑꯗꯨꯝ꯫
ꯄꯥꯏꯗꯨ ꯄꯥꯏ ꯍ ꯗꯨꯝ ꯃꯜꯂ ꯗꯝꯃꯤ ꯀꯩꯅꯣ꯫
ꯅꯪꯗꯦ ꯃꯥꯖꯨ ꯇꯨꯝꯒ꯭ꯔ ꯃꯥꯜꯂꯦ ꯗꯨꯝ ꯄꯥꯏ ꯄꯥꯏ ꯃꯈꯨꯠꯇ ꯁꯨꯃꯥꯏꯅ ꯇꯧꯔ ꯇꯧꯔ ꯂꯩꯕꯅꯤ
ꯑꯗꯨꯅꯦ ꯍꯖꯦ
ꯇꯨꯝꯒ꯭ꯔꯦ꯫
ꯀꯣ ꯅꯪ ꯍꯤꯞꯄꯒ ꯇꯨꯝꯗꯕ ꯂꯦꯞꯄꯒ ꯇꯨꯝꯕ ꯌꯥꯎꯒ꯭ꯔꯕ꯫ ꯃꯥꯥꯏ ꯀꯝꯀꯥꯟꯗ ꯍꯥꯏꯔꯣꯅꯦ
ꯅꯣꯢ ꯀꯥꯡꯕꯨ ꯅ ꯀꯧꯕ ꯔ ꯅꯪ ꯉꯥꯎꯖꯦꯟ ꯆꯦꯟꯁꯤ
ꯑꯥ
ꯀꯔꯤꯒꯤꯅꯣ ꯈꯪꯕ꯭ꯔꯥ꯫
ꯈꯪꯗꯦ꯫
ꯅꯪ ꯅꯪ ꯈꯪꯉꯔꯣꯑꯩꯅ ꯍꯥꯏꯗꯣ
ꯎꯝ꯫ ꯎꯍꯝ꯫
ꯑꯩ ꯁ꯭ꯋꯤꯁ ꯇꯧꯔꯣ ꯍꯥꯏꯔꯣ ꯍꯝ ꯍꯝ ꯍꯝ꯫ ꯀꯥꯏꯒꯅꯤ꯫ ꯇꯧꯔꯣ ꯑꯩꯗ ꯑꯩ ꯁ꯭ꯋꯤꯁ ꯑꯩ ꯏꯕꯦꯟꯠ ꯂꯥꯛꯑꯦ ꯑꯗꯨꯅ ꯃꯥꯟꯕ꯭ꯔꯥ
ꯑꯣ ꯀ ꯀꯤꯍꯥꯏꯕ꯫
ꯁ꯭ꯋꯤꯁ ꯇꯧꯗ꯭ꯔꯤꯕꯣ ꯇꯧꯗꯦ꯫ ꯆꯥꯛ ꯆꯥꯊꯣꯛ ꯑꯔ ꯇꯧ
ꯒꯤꯅꯣꯍꯦ꯫
ꯆꯥꯛ ꯆꯥꯊꯣꯛꯎꯔꯣ ꯊꯦꯡꯉꯦ꯫ ꯌꯦꯉꯝꯅꯦ
ꯄ꯭ꯔꯣꯐꯥꯏꯜꯔ
ꯑꯅꯦ ꯑꯩ ꯑꯗꯣꯝ ꯁꯥꯏꯠ ꯆꯪꯉꯝꯗꯝꯅꯦ ꯄ꯭ꯔꯣꯐ ꯏꯝꯐꯥꯜ ꯂꯣꯝꯗ ꯅꯝꯃ ꯂꯩꯕꯅꯦ ꯑꯗꯣ ꯆꯦꯠꯇ ꯑꯣꯏꯅ ꯄꯨꯊꯣꯔꯛꯑꯦ ꯀꯩ
ꯁꯟ ꯇꯔ ꯀꯩꯒꯤꯅꯣ ꯄ꯭ꯂꯝꯒꯤꯗ ꯀꯩꯁꯥꯅꯅꯦ ꯦꯦꯝ
ꯅꯠꯇꯦ ꯒꯦꯝꯁꯤꯁꯨ ꯅꯅꯦ ꯅꯨꯡꯉꯥꯏꯅꯕ
ꯎ ꯍꯣꯏꯅ ꯈꯟꯗ ꯑꯗꯣ ꯈꯪꯗ꯭ꯔꯤ ꯑꯗꯨꯃꯥꯏꯅ ꯁꯤꯗꯤ ꯑꯩꯈꯣꯏ ꯂꯩꯔꯤ ꯖꯦ ꯎꯕ꯭ꯔꯥ꯫ ꯑꯩꯅꯒ ꯅꯉꯣꯟꯗ ꯃꯤꯠꯀꯤ
ꯅꯪ ꯁꯥꯟꯅ ꯑꯩꯗꯣ ꯑꯟꯇꯅꯦ ꯀ꯭ꯂꯦꯝ ꯇꯧꯅ ꯁꯥꯟꯅꯩꯅꯦ ꯑꯗꯨꯗ
ꯎꯝ
ꯑꯕ ꯑꯗꯨꯒ ꯅꯪꯅ ꯑꯃ ꯀꯩꯅꯣ ꯑ ꯀꯩ ꯀꯩꯀꯩ ꯑ ꯅꯪꯅ ꯁꯥꯟꯅꯅꯤꯡꯉꯤ ꯅꯪꯒꯤ ꯕꯦꯁꯀꯤ ꯒꯦꯝꯅꯦ ꯍꯥꯏꯕꯗꯣ ꯑꯗꯨꯣ ꯀꯩ ꯀꯩꯗꯧꯅ ꯁꯥꯟꯅꯅꯤꯡꯉꯤꯅꯣ ꯀ꯭ꯂꯦꯝ ꯇꯧꯅꯕ ꯁꯥꯟꯅꯩꯔ ꯑꯗꯨꯅ ꯑꯦꯟꯇꯧ ꯇꯧꯅꯕ ꯁꯥꯟꯅꯩꯔ
ꯏꯁꯣꯔꯤꯗ ꯀꯄ꯭ꯂꯅꯤ
ꯅꯁꯤꯅ ꯑꯗꯨ ꯅꯪ ꯨꯇꯤ ꯇꯧꯔꯣꯏꯗ꯭ꯔ ꯊꯗ ꯊ
ꯎꯝ
ꯌꯥꯑꯣ
ꯌꯥ
ꯑꯗꯨꯗꯤ ꯃꯁꯤꯡ ꯃꯁꯤꯡ ꯃꯉꯥꯒꯤ ꯃꯅꯨꯡꯗ ꯑꯩꯅ ꯍꯥꯞꯄꯤꯔꯛꯑꯣ
ꯁꯤꯒꯁꯟꯒꯤꯁꯦ ꯍꯞꯇꯥ ꯑꯃ ꯐꯪꯖꯤꯟꯦ ꯅꯪ ꯁꯤꯒꯁꯪ ꯃꯥꯁꯦ ꯐꯪꯗ꯭ꯔꯦ ꯖꯦ ꯍꯧ ꯖꯦ ꯍꯣ ꯇꯧꯕꯅꯦ
ꯍꯪꯒꯦ
ꯀꯂꯦꯛꯁꯟ ꯄꯅꯤꯡ ꯏꯟꯗꯤꯌꯥ ꯑꯃꯗ ꯌꯣꯟꯕꯒꯗꯕꯅꯤ ꯑꯗꯨꯗꯒꯤ ꯃꯣꯏꯅ ꯄꯟꯗ ꯐꯣꯣꯟ
ꯄꯥꯝꯃꯁꯨ ꯄꯥꯝꯗ꯭ꯔꯁꯨ ꯑ ꯑꯕꯇꯥꯕꯗ ꯑꯗꯨꯝ ꯊꯝꯛꯀꯦ ꯅꯪꯒꯤ ꯐꯅꯤꯡꯕ꯭ꯔꯥꯡꯉ
ꯑꯩꯅ ꯊꯝꯃꯤꯁꯦꯃꯪꯗ ꯐꯪꯕꯗ ꯄꯣꯠꯇ
ꯑꯥꯎ ꯀ ꯑꯩ ꯌꯥꯒ꯭ꯔꯣꯌꯦ ꯑ
ꯑ ꯐꯠꯇ ꯌꯦ ꯐ ꯎꯝ
ꯀꯩ ꯇꯩꯕꯩꯅꯣ ꯍꯥꯏꯁꯦ ꯣ ꯅꯒꯥꯒꯔ ꯄꯅꯝ ꯍꯥꯏꯖꯤꯜꯂꯝꯗꯅ ꯀꯩ ꯆꯥꯏꯕꯅꯣ ꯍꯥꯏꯁꯦ ꯀꯩꯒꯤꯅꯣ
ꯍꯣꯣ ꯑꯁ
ꯇꯣ ꯑꯩ ꯈꯨꯠꯅ ꯇꯩꯌꯨ ꯍꯥꯏꯔꯣ ꯀꯩꯝ ꯌꯥꯎꯗꯒꯦ ꯈꯪꯗꯦꯗ ꯉꯈꯣ
ꯍꯝꯕ꯭ꯔꯨ ꯑꯗꯨꯒꯨꯝꯕ ꯑꯃ ꯂꯩꯔꯦ ꯁꯤꯗ
ꯇꯩꯁꯤꯜ
ꯂꯧꯊꯣꯛꯀꯦ
ꯍꯕꯨꯨꯡ ꯃꯥ ꯏ
ꯀꯩꯦꯟ ꯚꯥꯏ ꯄꯤꯔꯛꯇꯕ꯭ꯔꯣ
ꯁ꯭ꯋꯁ ꯇꯧꯒꯦ ꯇꯧꯔꯤ ꯑꯃꯁꯦ ꯆꯥꯛ
ꯈꯪꯗꯦ ꯑ ꯀꯗꯥ ꯋꯥꯅ
ꯎꯝ
ꯎꯝ
ꯅꯪꯒꯤ ꯁ ꯉꯁꯦ ꯍꯥꯏꯒꯠꯆꯦ ꯍꯥꯏꯅ ꯇꯩꯁꯜꯂꯨꯗꯅ
ꯀꯩꯒꯤꯅ
ꯇꯥꯏꯌꯦꯔ ꯐꯗꯣꯏꯅꯤ
ꯇꯩꯔ ꯐꯔ ꯀꯩꯗꯧꯗꯣꯏꯕ ꯅꯨꯡ ꯑꯦ ꯒꯦꯝꯗꯣ ꯅꯨꯡꯉꯥꯏꯇ꯭ꯔꯗꯤ ꯅꯨꯡ ꯑꯩꯒꯦꯝ ꯅꯨꯡꯉꯥꯏꯇꯦ ꯁꯅꯦ ꯇꯥꯏꯗ ꯍ ꯄꯨꯂꯞ ꯃꯦꯠꯊꯣꯛꯈ꯭ꯔ ꯌꯥ
ꯁꯤꯁꯤꯡꯃ
ꯂ ꯃꯃꯦ ꯊꯣꯛꯈꯦ ꯊꯣꯛ ꯌꯥꯃꯦꯗ
ꯁꯤꯉꯣ
ꯎ ꯍꯥꯞꯆꯤꯟꯕ ꯌꯥꯅꯤ ꯇꯔꯣ ꯀꯌꯥ ꯍꯥꯏꯅꯣ ꯁꯨꯃꯥꯏꯅ ꯄꯥꯡꯉꯝꯃꯦ ꯊꯣꯛꯑ ꯁꯨꯃꯥꯏꯅ ꯍꯥꯏꯗꯤ ꯍꯣꯜꯂꯒ ꯇꯥꯒꯦꯅ ꯒꯁꯇ ꯑꯣꯏꯕ ꯅ ꯭ꯁ ꯊꯁꯁ ꯊ ꯂꯣꯏꯕꯒ ꯒ꯭ꯌꯥꯁ ꯇꯣꯡ ꯕ ꯇꯪꯍꯜꯂ ꯇꯧꯗꯣꯏꯅꯤ ꯀꯩꯍꯥꯢꯅꯣ ꯂꯩꯇꯕꯩ ꯊꯤꯗꯕꯅꯤꯗ ꯂꯩꯇꯕꯒꯤ ꯊꯤꯅꯕꯅꯦꯕ ꯂꯩꯇꯕꯗꯨꯗ ꯀꯅꯥꯅ ꯀꯃꯥꯏ ꯄꯨꯈ꯭ꯔꯤꯅꯣꯅ ꯈꯪꯗꯕꯩ ꯊꯤꯅꯕꯅꯦ ꯌꯥ ꯕꯕꯥ ꯈꯪꯗꯕꯒꯤꯅꯤꯗ ꯛꯋꯥꯏꯗ ꯇꯩ ꯌꯥꯝ ꯌꯥꯝꯈ꯭ꯔꯦ ꯀꯊꯟꯅꯤ
ꯁꯤ ꯀꯗꯕ ꯌꯥꯎ ꯂ ꯌꯥꯕꯒꯤ ꯄ꯭ꯔꯣ ꯃꯤꯡꯁꯤꯡꯗꯣꯛꯀꯗꯕ ꯏꯆꯦ ꯏꯅꯥꯎ ꯃꯣꯏꯒꯤ ꯑꯁꯣꯏꯕ ꯗꯣꯀꯨꯃꯦꯟꯁꯤꯡꯗꯨꯣ ꯇꯦꯟꯃꯥꯡꯁꯤ
ꯉꯥꯡꯈꯠꯂꯒ ꯉꯥꯡꯈꯠꯂ ꯂꯩ ꯑꯗꯨ ꯆꯥꯛ ꯆꯥꯛꯣꯕ ꯍꯧꯔꯦꯁ ꯍꯥꯏꯔꯕ ꯀꯜ ꯃꯣꯅꯥ
ꯀꯩꯒꯤꯅꯣ ꯍꯥꯏꯖꯦ
ꯑꯦ ꯅꯪ ꯌꯥꯝ ꯇꯨꯝꯅꯤꯡꯗꯥꯏꯅꯦ ꯎꯝ ꯇꯨꯝꯃꯣ ꯑꯗꯨꯗꯤ ꯌꯥꯔꯦꯕ ꯇꯩꯔꯦ ꯀꯩꯅꯣ ꯍꯥꯢꯁꯦ
ꯆꯪꯕꯨ ꯑꯔꯥꯡꯕ ꯃꯐꯝꯗ ꯂꯩꯒꯅꯨ
ꯍꯣꯏ ꯆꯥꯕ ꯍꯃꯗ꯭ꯔ ꯁꯥ ꯈꯝꯕ ꯉꯝꯗ꯭ꯔꯕꯅꯦ ꯀꯅꯦ ꯀꯩꯅꯣ ꯁꯤꯃꯇꯪ ꯀꯩꯅꯣ ꯇꯧꯔꯝꯃꯒ ꯆꯪꯒꯦ ꯇꯧꯅꯦ ꯅꯠꯇꯦꯗ ꯒꯦꯝ ꯒꯦꯝ ꯀꯥꯏꯅ ꯑꯉꯥꯡ ꯃꯆꯥꯅ ꯁꯥꯟꯅꯗꯧ ꯊꯕꯛ
ꯎꯝ ꯅꯪ ꯑꯉꯥꯡ ꯃꯆꯥ
ꯑꯩ ꯑꯉꯥꯡ ꯃꯆꯥꯅꯦ ꯗꯣꯏꯅꯦ ꯑꯩ ꯒꯦꯝ ꯁꯥꯟꯅꯩꯁꯦ ꯅꯪ ꯈꯪꯗ꯭ꯔꯣ ꯍꯧꯖꯤꯛꯐꯥꯎ ꯀꯩꯒꯤꯅꯣ ꯑꯉꯥꯡ ꯃ ꯃꯆꯥ ꯑꯃꯁꯨ ꯒꯦꯝ ꯀꯟꯅ ꯁꯥꯟꯅꯔꯤ ꯅꯪ ꯃꯥꯟꯕ ꯅꯨꯡꯉꯥꯏꯕ꯭ꯔꯥ ꯀꯤꯕ꯭ꯔꯥ ꯀꯩꯒꯤꯅꯣ ꯀꯤꯔꯤꯗꯣ ꯀꯤꯕꯩ ꯃꯔꯝ ꯍꯥꯏꯔꯛꯑꯣ ꯅꯠꯇ꯭ꯔꯗꯤ ꯀꯩ ꯍꯥꯢꯔꯛꯀꯅꯤ ꯈꯪꯕ꯭ꯔꯥ
ꯑꯗꯨꯒꯤ ꯀ
ꯑꯗꯣ ꯀꯩꯒꯤꯅꯣ ꯍꯥꯡꯡꯊꯤ ꯒꯟꯗꯣꯏꯔꯣ ꯀꯤꯗꯦꯅ ꯅꯪ ꯍꯥꯡꯊꯤ ꯒꯜꯂꯦ ꯅꯣꯡꯃꯩ ꯀꯥꯞꯄꯛꯀꯅꯤꯅ ꯀꯤꯔꯤꯔꯕ ꯅ
ꯑꯣ
ꯇꯨꯝꯅꯤꯡ ꯇꯨꯝꯅꯤꯡꯅ ꯄꯥꯟꯕꯗꯤ ꯑꯔꯥꯏꯕꯅꯤꯅꯦ ꯃꯔꯨꯅ ꯄꯥꯜꯂꯦ ꯅꯪ ꯁꯤꯔꯦ ꯑꯗꯨꯝ
ꯎꯝ
ꯀꯔꯤꯅꯣ ꯄꯥꯜ ꯂꯣꯢꯕꯩ ꯔꯣꯀꯦꯠ ꯀꯥꯞꯁꯤꯜꯂꯛꯀꯅꯤ ꯑꯗꯨꯝ ꯄꯥꯏꯪ ꯄꯥꯟꯗꯕ
ꯃꯦꯖꯤꯟꯒꯥꯟꯅꯤ ꯅꯪꯅ
ꯑꯗꯨꯅꯦꯃꯤ ꯑꯩ ꯃꯤꯁꯥ ꯑꯣꯟꯈ꯭ꯔꯦꯁꯤꯗꯤ꯫ ꯄꯥꯡꯗꯣ ꯄꯥꯜꯂꯦ ꯅꯪꯒꯗꯣ ꯋꯥꯟꯊꯕ ꯅꯠꯇ꯭ꯔꯦ ꯁꯤꯕ ꯑꯃꯗꯤ ꯇꯧ꯫
ꯑꯣꯒꯤꯒꯤ ꯇ ꯇꯧꯗꯔꯣ ꯅꯪꯅꯦ꯫ ꯄꯥꯝꯕꯣꯝ ꯅꯥꯏꯍꯦ꯫
ꯑꯩꯅ ꯅꯥꯍꯜꯅꯤꯅꯤ꯫
ꯀꯩꯒꯤꯅꯣꯗ꯫
ꯅꯪ ꯅꯥꯅꯕ꯫
ꯅ ꯍꯪꯒꯅꯨꯗ꯫
ꯅꯍꯥꯟ ꯑꯩ ꯅꯍꯥꯟꯅꯤ ꯅꯍꯥꯟ ꯑꯣꯢꯗꯨꯢꯅꯦ
ꯅꯍꯥꯟꯒꯅꯨ
ꯅꯪ ꯄꯥꯝꯕꯣꯝꯗꯣ ꯀꯟꯅ ꯅꯥꯍꯟꯗꯣꯏꯅꯤ ꯃꯗꯨ ꯄꯥꯝꯕꯣꯝꯗꯣ ꯀꯛꯑ ꯔꯣꯕꯣꯠꯀꯤ ꯈꯨꯠ ꯑꯣꯏꯅ ꯍꯥꯞꯅꯕ
ꯀꯩꯒꯤꯅꯣ ꯑꯗꯣ
ꯔꯣꯕꯣꯠꯀꯤ ꯈꯨꯠ ꯍꯥꯞ ꯄꯥꯝꯗꯕ꯭ꯔꯣ ꯍꯥꯢꯖꯦ
ꯈꯨꯣꯠꯀꯤ ꯈꯨꯣꯠ ꯄꯥꯕ ꯇꯥꯜꯂꯦ ꯑꯩ ꯁꯤꯦꯒꯤꯔꯣ ꯈꯨꯠꯇꯣ ꯄꯥꯝꯃꯦ
ꯀꯔꯤꯒꯤꯅꯣ
ꯎꯝ ꯐꯨꯠꯕꯣꯜꯒꯤ ꯁꯤꯖꯤ ꯀꯌꯅꯣ꯫ ꯎꯝ꯫
ꯏꯅꯥꯏꯟ
ꯌꯥꯗꯔꯤ꯫
ꯅꯣꯡ ꯅꯣꯡ ꯆꯨꯔꯔꯤꯁꯦ ꯌꯥꯁꯟ ꯂꯣ꯫ ꯑꯗꯣ ꯇꯥꯕꯣꯏ ꯇꯥꯗꯣꯏ ꯇꯧꯔꯤꯁꯦ ꯌꯥꯁ꯫ ꯈꯪꯒꯗꯕꯅꯤ ꯏꯁꯤꯡꯅꯦ ꯏꯁꯤꯡ ꯃꯉꯟꯕ ꯐꯠꯇꯦ꯫ ꯑꯩꯗꯤ ꯑꯩꯗꯤ ꯑꯩꯗꯤ ꯑꯩꯅ ꯌꯥ꯫ ꯑꯩꯅ ꯌꯥꯔꯕꯣ ꯍꯪꯉꯤꯁꯦ ꯅꯉꯣꯟꯗ ꯑꯗꯣ ꯌꯥꯔꯕꯣ꯫
ꯑꯩꯗꯤ ꯌꯥꯈꯤꯔꯣꯏ꯫
ꯌꯥꯔꯣ ꯍꯧꯖꯤꯛ ꯈꯨꯗꯛꯇ꯫
ꯇꯝꯃꯣꯏꯗ꯫
ꯀꯜ ꯇꯟꯒꯅꯨ꯫ ꯇꯟꯒꯅꯣꯅꯦ꯫ ꯇꯟꯕ ꯐꯠꯇꯕꯅꯦ꯫
ꯍꯣꯌꯦ ꯀꯔꯤꯝ ꯀꯥꯏꯗꯤꯌꯦ꯫
ꯐꯠꯇꯕꯅꯦ ꯍꯥꯏꯁꯤꯗ ꯑꯩꯅ꯫
ꯎꯝ꯫ ꯊꯗꯧ꯫